ꯍꯜꯂꯣ
ꯍꯜꯂꯣ ꯅꯨꯡꯉꯥꯏꯔꯤꯕꯣ
ꯅꯨꯡꯉꯥꯏꯔꯤꯌꯦ
ꯉꯁꯤꯁꯦ ꯀꯗꯥꯥꯏ ꯀꯩ ꯇꯧꯔꯝꯒꯦ ꯌꯥꯝ ꯁꯥꯕꯗꯧꯅ ꯇꯧꯗ꯭ꯔꯣ ꯉꯁꯤꯁꯦ
ꯑ ꯃꯅꯤꯄꯨꯔꯁꯦ ꯍꯧꯖꯤꯛ ꯁꯥꯕ ꯑꯃꯨꯛ ꯍꯧꯔꯦ
ꯑꯗꯨꯅꯦ ꯍꯥꯏꯁꯦ ꯍꯧ ꯍꯧꯖꯤꯛꯀꯥꯟꯁꯦ ꯌꯥꯝ ꯄꯪꯁꯥꯗ ꯁꯥꯔꯗ꯭ꯔꯥ
ꯌꯥꯝꯊꯤ ꯁꯥꯒꯠꯂꯦ ꯐꯦꯟꯁꯦ ꯑꯗꯨꯝ ꯊꯥ ꯂꯩꯔꯝꯅꯦ ꯅꯨꯃꯤꯠ ꯆꯨꯞꯄ
ꯑꯗꯨꯅꯦ ꯑꯩꯈꯣꯏꯁꯨꯅꯦ ꯈꯪꯕ꯭ꯔꯥ ꯑꯩꯈꯣꯏꯁꯦ ꯐꯦꯟ ꯀꯌꯥ ꯊꯥꯒꯟꯗꯕꯅꯦꯕ ꯕꯠ ꯍꯟꯗꯛꯀꯤ ꯃꯇꯥꯡꯁꯤꯗꯗꯤ ꯑꯩꯈꯣꯏꯁꯨ ꯐꯦꯟꯗꯤ ꯌꯥꯝ ꯊꯤꯅ ꯊꯥꯔꯦ
ꯑꯧ ꯑꯩꯒꯤꯅꯦ ꯏꯅꯥꯎꯄꯥ ꯑꯃ ꯗꯤꯂꯤꯗꯩ ꯌꯨꯝ ꯍꯜꯂꯦꯕ ꯃꯥꯅꯗꯤ ꯌꯥꯝ ꯁꯥꯗ ꯗꯦꯅ ꯍꯥꯏꯌꯦꯕ
ꯑꯁ ꯑꯗꯨꯅꯦ ꯈꯦꯠꯅꯕꯁꯦ ꯑꯗꯨꯅꯦ ꯑꯗꯣ ꯍꯧꯖꯤꯛꯀꯥꯟꯁꯦ ꯗꯦꯜꯂꯤ ꯒꯨꯝꯕꯁꯦ ꯇꯦꯝꯄ꯭ꯔꯦꯆꯔꯁꯤ ꯌꯥꯝꯅ ꯑꯥ ꯑꯥ ꯌꯧꯔꯦ ꯍꯥꯏ ꯐꯤꯐꯇꯤꯒ ꯌꯧꯔꯨꯔꯦ ꯍꯥꯏ
ꯑꯧ ꯑꯗꯨꯅꯦ ꯍꯥꯏꯁꯦ
ꯑꯗꯨꯅꯦ ꯍꯥꯏꯁꯦ ꯌꯥꯝ ꯁꯥꯔ ꯐꯔꯛ ꯌꯥꯝ ꯇꯥꯏ
ꯃ ꯌꯥꯝ ꯊꯛꯏ
ꯖꯅꯦ ꯍꯥꯏꯗꯦꯦ
ꯑꯗꯣ ꯃꯅꯤꯄꯨꯔꯒꯤ ꯈꯨꯠꯁꯥꯁꯦ ꯑ ꯑꯣꯀꯦ ꯑꯗꯨꯝ ꯃꯅꯤꯄꯨꯔꯒꯤ ꯈꯨꯠꯁꯥꯁꯤꯅꯅꯦ ꯏꯁꯥꯁꯦ ꯌꯥꯝ ꯅꯞꯁꯟꯕꯗꯣ
ꯑꯩꯁꯨ ꯑꯗꯨ ꯍꯥꯏꯒꯦ ꯇꯧꯔꯅꯦ ꯍꯥꯏꯗꯤ ꯏꯆꯝ ꯆꯝꯅ ꯁꯥꯗꯦꯕ ꯑꯩꯈꯣꯏꯒꯤ ꯌꯥꯝꯅ ꯆꯣꯠ ꯆꯣꯠ ꯂꯥꯎꯔꯒ ꯌꯥꯝ ꯍ꯭ꯌꯨꯃꯤꯠ ꯑꯣꯏꯕꯒꯤ ꯁꯥꯗ꯭ꯔꯥꯅꯦ
ꯑꯗꯨꯒꯅꯦꯦ
ꯑꯗꯨ ꯍꯥꯏꯔꯗꯤ ꯑꯩꯈꯣꯏꯒꯤ ꯑ ꯎꯟꯆꯥꯛꯅꯕ ꯥꯏꯗꯣ ꯑꯗꯨꯝ ꯆꯥꯟꯅꯔꯒ ꯑꯩꯈꯣꯏꯒꯤ ꯍ ꯑꯗꯨꯝ ꯏꯁꯥꯁꯦ ꯑꯁ ꯈꯪꯦ ꯀꯔꯤꯝꯇꯧ ꯇꯧꯋꯤꯗ
ꯑꯩꯗꯤ ꯁꯥꯃꯟꯗꯅ ꯀꯩ ꯍꯥꯏꯅꯤ ꯐ꯭ꯂꯣꯔꯗ ꯇꯥꯏꯜꯁ ꯑꯣꯏꯅ ꯊꯥꯏꯗꯅ ꯑꯗ ꯑꯗꯨꯝ ꯍꯤꯞꯄꯒ ꯂꯩꯔꯕꯅꯦ ꯁꯥꯃꯟꯕꯒꯤ ꯈꯥꯡꯦ
ꯇꯥ ꯍꯤꯞꯄꯗꯨꯃ ꯅꯨꯡꯉꯥꯏꯕ ꯂꯩꯇ꯭ꯔꯕꯅꯦ ꯍꯧꯖꯤꯛꯀꯥꯟꯗ ꯁꯥꯔꯀꯥꯟꯁꯤꯗ
ꯑꯗꯨ
ꯑꯗꯨꯅꯦ ꯍꯥꯏꯁꯦ ꯑꯗꯣ ꯍꯧꯖꯤꯛ ꯍꯧꯖꯤꯛꯁꯨ ꯃꯩ ꯃꯨꯠꯈ꯭ꯔꯦ ꯑꯩꯈꯣꯏꯁꯦ ꯑꯗꯨꯅ ꯐꯦꯟꯁꯦ ꯃꯨꯠꯦ ꯊꯥꯗꯕꯩꯅꯦ ꯃꯄꯥꯟ ꯊꯣꯛꯂꯛꯑꯒ ꯑꯃꯝꯃꯨꯛ ꯂꯩꯔꯤꯅꯦ ꯁꯥꯝꯍꯟꯕꯒꯤ
ꯏꯃꯥ ꯑꯗꯨꯗꯤ ꯑꯗꯨꯗꯤ ꯁꯤꯔꯅꯤꯌꯦ ꯀꯩꯅꯣ
ꯑꯧꯅꯦ ꯍꯥꯏꯁꯦ ꯑꯩ ꯁꯥꯃꯟꯕꯒꯤꯅꯦ ꯃꯄꯥꯟ ꯊꯣꯛꯂꯛꯑꯒ ꯃꯄꯥꯟꯁꯤꯅ ꯍꯧꯖꯤꯛꯁꯦ ꯅꯨꯡꯗꯥꯡꯋꯥꯏꯔꯝꯒꯤ ꯈꯤꯇꯪ ꯍꯥꯡꯆꯤꯜ ꯍꯥꯡꯉꯦꯕ ꯍ ꯅꯅꯦꯪ ꯍꯥ ꯈꯤꯇꯪ ꯂꯩꯔꯤ ꯑꯁ ꯀꯥꯏꯗꯩ
ꯑꯣ ꯑꯗꯨꯗꯣ ꯆꯨꯝꯃꯦꯅꯤ ꯅꯨꯡꯗꯥꯡ ꯋꯥꯏꯔꯝꯗꯅ ꯍꯪꯆꯤꯠ ꯂꯥꯡꯉꯛꯑꯅꯤꯗꯅ ꯃꯄꯥꯟꯗ ꯍꯥꯡꯆꯤꯠ ꯂꯥꯡꯉꯒꯅ ꯏꯃꯨꯡ ꯃꯅꯨꯡ ꯑꯃꯨꯛ ꯁꯥꯒꯠꯄ ꯑꯃꯨꯛ ꯎꯝ
ꯍꯜꯂꯣ ꯇꯥꯕ꯭ꯔꯥ
ꯑꯧ ꯑꯧꯧ
ꯑꯣꯀꯦ ꯗꯦꯜꯂꯤꯗ ꯂꯩꯔꯨꯕꯗꯣ ꯅꯪ ꯅꯅꯥꯎꯄꯥ ꯍꯥꯏꯕꯗꯣ ꯅꯨꯡꯉꯥꯏ ꯍꯥꯏ ꯍꯥꯏꯕ꯭ꯔꯣ ꯗꯦꯜꯂꯤ
ꯑꯁ ꯈꯥꯡ ꯉꯝꯗꯦ ꯀꯥ ꯃꯅꯨꯡꯗ ꯑꯦꯁꯤ ꯊꯥꯔ ꯑꯗꯨꯝ ꯂꯩꯌꯦ ꯃꯄꯥꯟ ꯆꯠꯄ ꯉꯝꯗꯦ
ꯑꯣ ꯃꯣꯏ ꯗꯦꯜꯂꯤꯗꯗꯤ ꯅꯥꯏꯠ ꯂꯥꯏꯐ ꯌꯥꯝ ꯐꯖꯅ ꯂꯩꯗꯥꯏꯅꯤ ꯅꯨꯡꯗꯥꯡꯗ ꯑꯗꯨꯝ ꯃꯤ ꯃꯌꯥꯝꯁꯦ ꯊꯣꯛꯇꯅ ꯈꯣꯠꯇꯅ ꯇꯧꯕꯗꯣ
ꯍꯣꯏ ꯃꯤ ꯃꯌꯥꯝꯁꯦ ꯑꯩꯈꯣꯏꯒꯤ ꯀꯩ ꯍꯥꯏꯅꯤ ꯀꯣꯏꯐꯝ ꯖꯒꯥꯁꯤꯡꯗꯣ ꯑꯗꯥꯏꯗ ꯆꯥꯕ ꯊꯛꯄ ꯑꯆꯥꯕ ꯃꯌꯥꯝ ꯌꯣꯜꯂꯤꯗꯅ
ꯎꯝ
ꯃꯤ ꯃꯌꯥꯝꯁꯦ ꯊꯣꯛꯂꯛꯇꯅ ꯈꯣꯠꯇꯅ ꯅꯨꯡꯉꯥꯏꯅ ꯑꯗꯨꯝ ꯂꯩ ꯑꯗꯣ ꯃꯤꯈꯩꯁꯦ ꯃꯦꯇ꯭ꯔꯣꯒꯤ ꯂꯥꯁ ꯇꯥꯏꯃꯤꯡꯗꯣ ꯑꯗꯗꯤ ꯌꯦꯡꯉꯒ ꯑꯣꯏꯅ ꯆꯠꯅꯩꯀꯣ
ꯑꯣ
ꯍꯥꯏꯕꯗꯤ ꯂꯥꯁꯀꯤ ꯃꯦꯇ꯭ꯔꯣꯗꯣ ꯐꯥꯅꯕꯅ ꯍꯥꯏꯔꯒ ꯀꯣꯏꯕ ꯆꯠꯄ ꯈꯣꯠꯄ ꯇꯧꯕꯗꯣ
ꯏꯁꯇꯣꯔꯜꯁꯦ ꯄꯨꯡ ꯀꯌꯥꯐꯥꯎꯕ ꯆꯦꯟꯒꯦ
ꯑꯩꯅ ꯇꯥꯈꯤꯕꯗꯗꯤ ꯄꯨꯡ ꯅꯨꯡꯗꯥꯡꯒꯤ ꯄꯨꯡ ꯕꯥꯔꯣꯔꯥ ꯔꯣꯔꯥ ꯃꯔꯥ ꯑꯗꯨꯃꯥꯏꯅ ꯆꯦꯟꯕ꯭ꯔ ꯇꯧꯕꯅꯤ
ꯑꯣ ꯆꯥꯎꯈꯠꯄ ꯀꯩꯁꯤꯦ ꯌꯥꯝꯄꯟꯇꯦꯅꯦ
ꯍꯣꯏꯗꯤ ꯌꯥꯝ ꯆꯥꯎꯈꯠꯂꯦ
ꯑꯗꯨꯅꯦ ꯍꯥꯏꯁꯦ
ꯑꯩꯈꯣꯏ ꯁ꯭ꯋꯥꯏꯗ ꯌꯦꯡꯉꯗꯤ ꯕꯥꯔꯣ ꯑꯃ ꯍꯥꯏꯁꯦ
ꯑ ꯌꯥꯔ ꯍꯥꯏꯗꯤ ꯕꯥꯔꯣ ꯑꯃꯗꯗꯤ ꯀꯥꯏꯗꯩ ꯃꯤꯁꯦ ꯄꯥꯎ ꯂꯥꯛꯑꯔꯣꯏ
ꯄꯕ ꯃꯒꯅꯗ ꯄꯨꯡ ꯃꯥꯄꯟꯗ ꯑꯗꯨꯝ ꯁ꯭ꯋꯥꯏꯗꯤ ꯂꯣꯏꯔꯦ
ꯑꯗꯨꯅꯦ ꯍꯥꯏꯁꯦ ꯌꯥꯝ ꯈꯦꯠꯅꯗ꯭ꯔꯥ ꯑꯗꯣ ꯀꯩꯅꯣ ꯑꯩ ꯏ ꯏ ꯏ ꯏꯃꯥꯟꯕꯤ ꯑꯅ ꯍꯥꯏꯕꯗꯤꯀꯣ ꯑꯁꯣꯝ ꯑꯦ ꯑꯦ ꯑꯦ ꯑꯦꯌꯥꯔꯄꯣꯔꯠ ꯔꯣꯗ ꯍꯣꯏꯒꯤ ꯅꯥꯀꯟꯁꯤꯗꯤꯅꯦ ꯅꯅꯨꯡ ꯗꯥꯡꯒꯗ ꯇꯨꯅꯤ ꯊꯣꯛꯅꯩ ꯍꯥꯏ ꯍꯥꯏꯗꯤ ꯑꯗꯨꯝ ꯅꯥꯏꯠ ꯂꯥꯏꯞꯁꯦ ꯐꯖꯅ ꯂꯩꯕ ꯍꯧꯔꯦ ꯀꯥꯏꯅ ꯈꯪꯗꯦ ꯃꯥꯅ ꯑꯗꯨꯃꯥꯏꯅ ꯍꯥꯏꯕꯩ ꯋꯥꯅꯤ
ꯑꯣ ꯃꯅꯤꯄꯨꯔꯗ ꯍꯧꯖꯤꯛ ꯀꯟꯅ ꯏꯁꯇ꯭ꯔꯤꯠ ꯐꯨꯗꯀꯤ ꯑꯃ ꯇꯧꯈꯠꯂꯛꯏꯗꯅ ꯑꯗꯨꯒꯤ ꯑꯗꯨꯒꯤ ꯑꯣꯏꯔꯝꯃꯅꯤ
ꯑꯗꯨꯒꯤ ꯑꯣꯏꯔꯝꯗꯧ ꯃꯥꯜꯂꯦ
ꯑ ꯃꯝꯁꯨ ꯃꯝꯃꯦ ꯇꯧꯔꯤꯁꯦ ꯃꯩ ꯂꯥꯛꯇꯕꯒꯤ
ꯑꯁ ꯅꯣꯏ ꯃꯩ ꯂꯥꯛꯇꯗꯤ ꯋꯥꯅꯤꯗ ꯅꯨꯡꯗꯥꯡꯁꯦ
ꯑꯗꯨꯅ ꯑꯩꯁꯦ ꯁꯥꯕꯅ ꯁꯤꯔꯦ ꯍꯥꯏꯕꯗ ꯍꯧꯖꯤꯛ ꯃꯄꯥꯟ ꯊꯣꯛꯄꯩ ꯉꯥꯏꯍꯥꯛꯇꯪ ꯐꯔꯅꯦ ꯍꯥꯏꯕ
ꯂꯥꯛꯀꯅꯤ ꯗꯗꯣ
ꯑꯣ ꯍꯣꯏ ꯀꯨꯏꯅ ꯃꯨꯠꯇꯕꯤꯅꯤ ꯈꯜꯂꯤꯁꯦ ꯀꯨꯏꯅꯒ ꯃꯣꯠꯂꯗꯤ ꯀꯥꯏꯗꯒꯤ ꯂꯩꯐꯝꯝ ꯆꯥꯐꯝ ꯈꯪꯉꯨ
ꯉꯔ
ꯑ ꯍꯧꯖꯤꯛꯀꯥꯟꯁꯤ ꯦ ꯀ ꯀꯥꯏ ꯀꯩꯁꯤꯖꯥꯡꯒ ꯆꯔꯒ
ꯁꯥꯒꯠꯂꯛꯑꯝꯅꯤꯅ ꯍꯤꯟꯖꯥꯡꯁꯤꯖꯨ ꯆꯥꯕꯝ ꯒꯪꯗ꯭ꯔꯦꯗꯨꯅꯤ ꯀꯥꯡꯁꯣꯏ ꯊꯣꯡꯉꯁꯨ ꯆꯥꯅꯤꯡꯗꯦ ꯑꯍꯥꯎꯕ ꯌꯦꯟ ꯊꯣꯡꯉ ꯗꯨ ꯁꯥꯃꯟꯕꯩ
ꯆꯅꯤꯡꯗꯦꯌꯦ ꯍ ꯍ
ꯍꯝ ꯆꯥꯕꯗꯣ ꯉꯝꯗ꯭ꯔꯕ ꯍꯝ ꯈꯥꯏ ꯄꯥꯝꯖꯔ ꯈ꯭ꯔꯕ ꯍꯤꯡꯖꯥꯡ ꯊꯣꯡꯉꯖꯨ ꯆꯥꯕꯗꯣ ꯌꯥꯗ꯭ꯔꯕꯗꯣ ꯁꯥꯃꯟꯕꯩ
ꯑꯧꯅꯦ ꯁꯥꯟ ꯕꯤꯁꯥꯎꯅ ꯂꯥꯛꯐꯝ ꯈꯪꯗꯦꯕꯀꯣ ꯑꯩꯁꯨ ꯈꯜꯂꯝꯃꯤꯅꯦ ꯍꯥꯏꯗꯤ ꯍꯧꯖꯤꯛꯀꯥꯟꯖꯦ ꯑꯩꯗꯤ ꯆꯥꯕꯖꯤ ꯄꯨꯡꯆꯥꯗ ꯆꯥꯕꯅꯦꯕ ꯑꯗꯣ ꯍꯧꯖꯤꯛꯀꯥꯟꯗꯤ ꯍꯤꯟꯖꯥꯡꯖꯦ ꯊꯣꯡꯕꯝꯖꯨ ꯈꯪꯗꯦꯗ
ꯎꯃꯪꯁꯨ ꯈꯪꯗꯦ ꯆꯥꯛ ꯑꯈꯣꯏ ꯑꯈꯣꯏꯗꯤ ꯃꯩꯇꯩ ꯑꯣꯏꯅ ꯆꯥꯛ ꯑꯣꯏꯅ ꯆꯥꯏꯗꯅ ꯑꯗꯨꯏ ꯆꯥꯛꯖꯤꯁꯨ ꯐꯣꯡ ꯐꯣꯡ ꯁꯥꯅ ꯄꯨꯊꯣꯔꯛꯀꯅꯤ
ꯑꯗꯨꯅꯦ ꯑꯁ ꯐꯣꯡ ꯐꯣꯡ ꯁꯥꯕ ꯆꯥꯛ ꯑꯗꯨꯛ ꯍꯥꯎꯈ꯭ꯔꯕꯗꯨ ꯀꯥꯂꯦꯟ ꯅꯨꯡꯁꯥꯁꯤꯗ ꯆꯥꯔꯗꯤ ꯀꯃꯥꯏꯟ ꯇꯧꯅꯤ ꯑꯝꯇ ꯈꯜꯂ ꯌꯦꯡꯉꯣ
ꯗꯨꯅꯦ ꯍꯥꯏꯖꯦ ꯀꯥꯂꯟꯖꯦ ꯊꯨꯅ ꯂꯣꯏꯒꯔꯗꯤ ꯐꯅꯤꯅ ꯈꯜꯂꯦ
ꯀꯥꯂꯦꯟꯖꯦ ꯈꯔ ꯋꯥꯠꯇꯧꯗꯤ ꯃꯥꯜꯂꯦ ꯑꯗꯨ
ꯈꯔꯥꯗꯤ ꯋꯥꯠꯈꯤꯅꯤ ꯊꯥ ꯑꯍꯨꯝ ꯃꯨꯛꯇꯤ ꯋꯥꯠ
ꯑꯩꯅ ꯈꯝꯕꯗ ꯌ ꯊꯥ ꯑꯍꯨꯝꯃꯨꯛꯇꯤ ꯋꯥꯇꯧ ꯃꯥꯜꯂꯤ ꯏꯃꯥ ꯎꯝ
ꯍꯧꯖꯤꯀꯥꯟꯗꯤ ꯖꯨꯁ ꯀꯨꯝꯕꯒꯁꯦ ꯌꯥꯝ ꯊꯛꯅꯤꯡꯗ꯭ꯔꯣ ꯍꯩ ꯃꯍꯤꯒꯁꯦ
ꯑꯩꯖꯦ ꯖꯨꯁ ꯀꯩ ꯀ ꯗꯤ ꯊꯛ ꯇꯕꯤꯗꯅꯦ ꯏꯁꯤꯡꯅꯦ ꯖꯨ ꯊꯛ ꯇꯥꯏꯕ ꯀꯔꯤꯒꯤꯅꯣ ꯑꯩꯖꯨ ꯒ꯭ꯌꯥꯟ ꯇꯥꯗꯦ ꯎꯝ ꯍꯝ ꯍꯝ
ꯏ ꯏ ꯏ ꯏ ꯏꯁꯤꯡꯖꯨ ꯊꯛꯑꯗꯤꯅꯦ ꯑꯌꯤꯡꯕ ꯊꯛꯅꯤꯡꯗ꯭ꯔꯅꯦ
ꯍꯣꯏ ꯑꯗꯨ ꯊꯛꯑꯀꯥꯟꯗ ꯎꯝ ꯎꯝ
ꯃꯕꯥ ꯄꯥꯟ ꯊꯣꯛꯑꯀꯥꯟꯗꯗꯤ ꯏꯁꯤꯡ ꯑ ꯑꯩ ꯑꯌꯤꯡꯕ ꯍꯥꯏꯖꯦ ꯐ꯭ꯔꯤꯖ ꯅꯠꯇꯗꯤ ꯐꯪꯗ꯭ꯔꯦ ꯍꯥꯏꯕ ꯅ ꯅꯠꯇꯗꯤ ꯆꯝ ꯆꯝꯅ ꯂꯩꯕꯒꯩꯗꯨꯗꯤ ꯌꯥꯝ ꯁꯥꯏ ꯍꯥꯏꯕ ꯕ ꯏꯁꯤꯡꯗꯣ ꯁꯥꯕꯒꯤ
ꯑꯗꯣ ꯏꯁꯤꯡ ꯑꯌꯤꯡꯕꯗꯣ ꯃꯄꯥꯟꯗ ꯌꯣꯜꯂꯤꯗꯣ ꯑꯌꯤꯡꯕꯅꯦꯅ ꯄꯥꯏꯔ ꯄꯨꯔꯛꯑꯒ ꯉꯥꯍꯥꯛ ꯂꯩꯔꯒ ꯑꯗꯨꯝ ꯁꯥꯈꯤꯕ
ꯑꯅꯤ ꯑꯗꯨꯅꯦ ꯍꯥꯏꯖ ꯐꯔꯛꯅꯦ
ꯑꯩ ꯃꯩ ꯊꯝꯂꯤꯉꯩꯗ ꯑꯩꯈꯣꯏꯒꯤ ꯂꯩꯗꯥꯏꯅꯦ ꯆꯝꯄ꯭ꯔꯥ ꯅꯤꯕꯨ ꯄꯥꯕꯤ
ꯑꯩ ꯇꯁꯦꯡꯅ ꯑ ꯑꯗꯨꯅ ꯑꯩꯈꯣꯏꯒꯤ ꯃꯣꯏꯒꯤ ꯗ꯭ꯔꯤꯡꯀ ꯑꯃ ꯂꯩꯌꯦꯕ ꯐꯂꯨꯗꯥꯁꯨ ꯅꯠꯇꯦꯀꯣ ꯍꯣꯏ ꯃ ꯆꯥꯕꯗꯣ ꯑꯗꯨ ꯅꯠꯇꯦꯀꯣ ꯖꯨꯁꯤꯗ ꯅꯣꯏꯅ ꯀꯩ ꯍꯥꯏꯅꯤ ꯁꯪꯒꯣꯝꯒꯤ ꯀꯩꯅꯣꯝꯃꯅꯦꯅ ꯌꯣꯂꯦꯕ ꯂꯁꯤ ꯍꯥꯏꯗꯣꯏꯔꯥ ꯃꯣꯏꯅ ꯊꯛꯄꯗꯨꯕꯨ ꯑꯥ ꯂꯁꯤꯗꯨꯗ ꯃꯣꯏꯅꯅꯦ ꯑꯊꯨꯝꯕ ꯑꯩꯈꯣꯏꯒꯤ ꯑꯊꯨꯝꯕ ꯐ꯭ꯔꯨꯠ ꯍꯩꯒꯨꯝꯕꯁꯦ ꯁꯤꯖ ꯍꯥꯄꯛ ꯇꯨꯏꯅꯕ ꯑꯗꯨꯗ ꯍꯥꯎ
ꯑꯣ ꯑꯗꯨꯗꯤ ꯍꯥꯎꯗꯣꯛ ꯃꯥꯜꯂꯦ ꯍꯥꯏꯗꯤ ꯁꯪꯒꯣꯝ ꯐꯕꯒꯨꯝꯕꯗ ꯍꯩ ꯍꯥꯞꯄ
ꯑꯧ ꯑꯧ ꯑꯗꯨꯒꯨꯝꯕ ꯍꯥꯏꯇꯥꯔꯦ
ꯑꯁ ꯑꯗꯨꯗꯤ ꯏꯪ ꯏꯪꯒ ꯂꯥꯔꯗꯤ ꯍꯥꯡꯃꯤ ꯍꯥꯏ
ꯍꯥꯎꯕꯅꯦ
ꯑꯗꯨꯅ ꯍꯥꯏ ꯑꯁ ꯑꯗꯣ ꯍꯧꯖꯤꯛꯀꯥꯟꯁ ꯑꯥꯏꯁ ꯀ꯭ꯔꯤꯝꯁꯨ ꯐꯪꯗꯒꯨꯝ ꯇꯧꯋꯦ
ꯑꯏꯁꯀꯔ꯭ꯦꯝ ꯐꯪꯗꯦꯑ
ꯑꯧ ꯐꯪꯗꯤꯑ
ꯍꯩꯃꯥ ꯑꯩꯗꯤ ꯀꯨꯏꯔꯦ ꯆꯥꯗꯕ
ꯑꯩ ꯑꯩꯁꯨ ꯑꯩꯁꯨ ꯑꯩꯁꯨ ꯆꯥꯗꯕ ꯀꯨꯏꯔꯦꯅꯅꯦ ꯍꯟ ꯍꯟꯅ ꯍꯟꯗꯣꯛ ꯇꯣ ꯂꯩꯒꯦꯅ ꯆꯠꯂꯨꯕ ꯑꯗꯨꯒ ꯐꯪꯉꯝꯗ꯭ꯔꯦ ꯈꯪꯗꯦ ꯀꯩꯗꯧꯔꯕꯅꯣ ꯀꯅꯥꯝ ꯗꯨꯀꯥꯟꯗ ꯌꯥꯎꯅ ꯑꯗꯨꯒ ꯁ꯭ꯋꯥꯏꯗ ꯈ꯭ꯋꯥꯏꯗ ꯁꯥꯕ ꯃꯄꯥꯟ
ꯑꯦ ꯑꯥꯏꯁꯀ꯭ꯔꯤꯝ ꯄꯥꯔꯂꯔꯁꯤꯕꯨꯗꯤ ꯌꯥꯝꯗꯤ ꯍꯥꯡꯅꯗꯕ ꯃꯥꯜꯂꯦ ꯑꯩꯈꯣꯏ
ꯎꯝ ꯍꯥꯡꯗꯦ ꯍꯥꯡꯗꯦ ꯑꯗꯩ ꯍꯥꯡꯕꯗꯨꯁꯨ ꯑꯗꯨꯨꯅꯦ ꯂꯣꯜꯂꯦꯕ ꯑꯗꯣ ꯃꯣꯏꯗꯣ ꯑ ꯑ ꯑꯥꯏꯁꯀ꯭ꯔꯤꯝ ꯂꯧꯗꯕꯃ ꯍꯧꯖꯤꯛꯀꯥꯟ ꯃꯩ ꯂꯥꯛꯇꯕ ꯃꯩ ꯑꯩ ꯃꯩꯁꯨ ꯅꯨꯡꯉꯥꯏꯇꯦꯗꯅ ꯀꯣ ꯑꯗꯨꯒꯤꯔꯁꯨ ꯈꯪꯗꯦ ꯀꯥꯟ ꯁꯤ ꯑ ꯌꯥꯎꯗ꯭ꯔꯦ ꯑꯗꯨꯒ ꯕꯖꯥꯔ ꯃꯅꯨꯡꯒꯨꯝꯕꯗꯗꯤ ꯑꯗꯨꯝ ꯃꯅꯤꯄꯨꯔꯒꯤ ꯁꯥꯕꯈꯩꯗꯣ ꯃꯣꯏ ꯑꯩꯈꯣꯏꯒꯤ ꯀꯥꯔꯗ ꯏꯜꯂꯒ ꯌꯣꯜꯂꯤꯗꯅ ꯑꯗꯨꯩꯗꯨꯗꯤ ꯂꯧꯕꯝ ꯃꯥꯔꯦ
ꯑꯣ ꯑꯩ ꯑꯃꯨꯛ ꯈꯛꯇꯤ ꯆꯥꯈꯤ ꯕꯖꯥꯔ ꯃꯅꯨꯡꯗꯅꯦ ꯃꯥꯏꯅ ꯄꯥ ꯀꯣ ꯃꯣꯏ ꯃꯁꯥꯅ ꯁꯦꯝꯖꯕ ꯑꯥꯏꯁ ꯀ꯭ꯔꯤꯝ ꯍꯥꯏꯇꯥꯔꯦ ꯑꯗꯨꯗ ꯅ ꯆꯥꯌꯦꯦꯕꯥꯏ
ꯎꯝ
ꯀꯩ ꯍꯥꯏꯅꯤ ꯃꯣꯏꯅ ꯁꯦꯝꯃꯤꯗꯣ ꯑꯩꯈꯣꯏꯒꯤ ꯕ꯭ꯔꯦꯗꯠꯇꯣ ꯁꯪꯒꯣꯝꯗ ꯇꯣꯠꯁꯤꯜꯂꯒ ꯑꯥꯏꯁꯀ ꯃꯤꯛꯁ ꯇꯧꯁꯜꯂꯒ ꯑꯣꯏꯅ ꯁꯦꯝꯃꯛꯄꯗꯣ
ꯕ꯭ꯔꯦꯠ
ꯍꯣꯏ ꯕ꯭ꯔꯦꯗ ꯀ ꯑꯣꯏꯅ
ꯑꯦ ꯀꯃꯥꯏ ꯁꯤꯅꯤꯕꯗꯗ
ꯃꯈꯜ ꯑꯃ ꯍꯥꯏꯇꯥꯔꯦ ꯕ꯭ꯔꯦꯗꯁꯦ ꯕ꯭ꯂꯨ ꯇꯤꯁꯦ ꯁꯪꯒꯣꯝꯒ ꯑꯗꯨ ꯑꯊꯨꯝꯕ ꯑꯣꯏꯒ ꯍꯥꯞꯄꯦꯅ ꯐ꯭ꯂꯦꯕꯔ ꯑꯩꯈꯣꯏꯅ ꯆꯥꯅꯤꯡꯕꯗꯣ ꯍꯩꯒꯨꯝꯕꯒꯤ ꯑꯗꯨꯒ ꯑꯥꯏꯁꯀꯅꯦ ꯄꯨꯔꯥ ꯄꯨꯔꯥ ꯊꯤꯠꯆꯜꯂꯦꯅ ꯑꯗꯨꯒ ꯃꯣꯏ ꯑꯩ ꯅꯍꯥꯟ ꯈꯔ ꯇꯤ ꯀꯨꯏꯔꯦ ꯑꯃ ꯆꯥꯈꯤꯑꯕ ꯌꯥꯝ ꯏꯪ ꯏꯪ ꯂꯥꯎꯕꯗꯣ ꯐꯖꯨ ꯐꯕ ꯍꯥꯏ ꯇꯥꯏ
ꯍꯩꯃ ꯑꯗꯨꯗꯤ ꯑꯩ ꯑꯩꯗꯤ ꯁꯨꯡꯆꯥ ꯆꯥꯗ꯭ꯔꯤ ꯍꯥꯎꯕ꯭ꯔꯥ
ꯑꯩꯈꯣꯏ ꯀꯩꯍꯥꯏꯅꯤ ꯑꯩꯈꯣꯏꯒꯤ ꯀꯝꯄꯅꯤꯒꯤ ꯑꯥꯏꯁ ꯀ꯭ꯔꯤꯝꯗꯤ ꯑꯗꯨꯝ ꯆꯥꯔꯛꯑꯕꯅꯤꯅ ꯃꯍꯥꯎꯗꯨꯕꯨꯗꯤ ꯌꯥꯝ ꯃꯥꯟꯅꯕꯗꯤ ꯑꯣꯏꯗ꯭ꯔꯦꯗꯅ ꯏꯆꯝ ꯆꯝꯕ ꯈꯤꯇꯪꯗꯤ ꯆꯝꯃꯦꯕ ꯑꯗꯣ ꯑꯗꯨꯝꯗꯤ ꯍꯥꯎ ꯍꯥꯎ ꯑꯗꯨꯝ ꯍꯥꯎꯋꯦ ꯍꯥꯏꯇꯥꯔꯦ
ꯑꯣ ꯑꯁ ꯑꯗꯨꯗꯤ ꯑꯩꯁꯨ ꯃꯍꯥꯎ ꯑꯃꯨꯛꯇꯪ ꯌꯦꯡ ꯇꯥꯔꯦ ꯑꯗꯣ ꯑꯗꯨꯗꯤ ꯑꯩ ꯑꯍꯥꯟꯕꯅꯦ ꯑꯩꯅ ꯇꯥꯏꯗꯨ
ꯎꯝ ꯍꯥꯎꯕꯅꯦ ꯕꯖꯥꯔ ꯆꯠꯄꯗ ꯇ꯭ꯔꯤꯢ ꯇꯧ
ꯑꯣꯀꯦ ꯑꯣꯀꯦ ꯑꯩ ꯍꯟꯗꯛ ꯕꯖꯥꯔ ꯆꯠꯇꯧꯕ ꯑꯃꯨꯛꯇꯤ ꯂꯩ ꯑꯗꯨꯅ ꯕꯖꯥꯔ ꯆꯠꯄꯗ ꯍꯦꯛ ꯌꯦꯡꯒꯦ ꯌꯦꯡꯉꯒꯦ ꯑꯗꯨꯗꯤ ꯑꯣꯀꯦ ꯑꯣꯀꯦ ꯑꯗꯨ ꯗꯤ ꯑꯁ ꯋꯥꯔꯤ ꯁꯥꯟꯅꯕ ꯌꯥꯝ ꯅꯨꯡꯉꯥꯏꯔꯦ ꯍꯧꯖꯤꯛ ꯃꯩ ꯃꯨꯛꯈ꯭ꯔꯕꯅꯤꯅ ꯑꯩꯁꯨ ꯉꯥꯏꯍꯥꯛꯇꯪ ꯍꯪꯆꯤꯠ ꯂꯥꯡꯅꯕ ꯑꯝꯇ ꯌꯦꯡꯈꯤꯒꯦ ꯐꯔꯦ ꯐꯔꯦ ꯊꯝꯃꯒꯦ
ꯑ ꯍꯣꯏ ꯍꯣꯏ ꯕꯥꯢ ꯕꯥꯢ